ꯑꯣ
ꯑꯥ ꯇꯥꯏ ꯇꯥꯏ ꯍꯧꯖꯤꯛꯇꯤ ꯇꯥꯏ
ꯎꯝ
ꯎꯝꯝ ꯈꯤꯦ ꯆꯥꯛ ꯆꯥꯔꯕꯣ
ꯀꯩ ꯍꯧꯖꯤꯛ ꯀꯔꯤ ꯆꯥꯛꯅꯣ ꯆꯥꯔꯦ ꯍꯣꯏ ꯆꯥꯈ꯭ꯔꯦ
ꯆꯥꯛ ꯆꯥꯕ ꯊꯦꯡ ꯅꯣꯏꯗꯤ ꯉꯥꯜꯂꯝꯅꯤꯅ ꯑꯩꯈꯣꯏꯗ ꯊꯦꯡꯉꯦꯕ
ꯑꯩꯈꯣꯏꯗꯤ ꯉꯜꯂꯦ
ꯎꯝ ꯑꯩꯗꯤ ꯌꯨꯝꯗ ꯂꯩꯇꯦ ꯒꯨꯍꯥꯇꯤꯗ ꯂꯩ ꯑꯗꯨꯒꯤ ꯆꯥꯛꯗꯣ ꯆꯥꯕ ꯊꯦꯡꯕ
ꯑꯣ
ꯎꯝ ꯅꯪ
ꯑꯁ ꯀꯔꯤ ꯉꯥꯏꯈ꯭ꯔꯃꯤ ꯀꯣꯜ ꯇꯧꯔ ꯇꯧꯔ ꯂꯩꯔꯦ ꯑ ꯉꯥꯏꯈ ꯃꯔꯔꯛ ꯅꯪ ꯋꯥꯔꯤ ꯑꯃ ꯇꯧꯔꯝꯃꯣ ꯇꯥꯕ꯭ꯔꯥ
ꯑ ꯇꯥꯏꯌꯦ
ꯎ ꯅꯪ ꯒ꯭ꯔꯦꯖꯨꯋꯦꯁꯟꯗꯤ ꯂꯣꯏꯈ꯭ꯔꯕ
ꯑꯣ
ꯑꯣꯁꯦ ꯀꯥꯏꯗꯒꯤ ꯀꯥꯕ꯭ꯔꯣ ꯅꯣꯏ ꯈꯨꯨꯟꯂꯣꯝꯗꯒꯤ ꯀꯥꯕ꯭ꯔꯣ
ꯉꯠꯇꯦ ꯀꯩꯅꯣꯗ ꯏꯝꯐꯥꯜꯅꯤ
ꯑꯣꯀꯦ ꯑꯗꯨꯒ ꯏꯝꯐꯥꯜꯗ ꯀꯥꯔꯒ ꯅꯪ ꯌ ꯍꯥꯟꯕ
ꯂꯣꯏꯔꯦ ꯑꯩ ꯀꯩꯅꯣ ꯍꯧꯖꯤꯛꯀꯥꯟ ꯊꯕꯛ ꯇꯧꯅꯕ ꯂꯥꯛꯄ ꯑꯗꯨꯒ ꯀꯩꯅꯣ ꯏꯝꯐꯥꯜꯗꯁꯨ ꯊꯕꯛ ꯈꯔ ꯇꯧꯕ ꯅꯨꯡꯉꯥꯏꯇꯕꯀꯣ
ꯑꯣ
ꯑꯗꯨꯗꯒꯤ
ꯑꯁ ꯑꯗꯨꯁꯨ ꯇꯧꯕꯁꯨ ꯋꯥꯏꯑꯦ ꯑꯗꯨꯒ ꯌꯨꯝꯗ ꯂꯥꯛꯑꯒꯦ ꯍꯥꯏꯔꯒ ꯂꯥꯛꯄ
ꯀꯨꯏꯔꯣꯏꯗ ꯑꯗꯨꯗ ꯑꯃꯨꯛ ꯍꯥꯏꯒꯅꯤ
ꯑꯣꯀꯦ ꯀꯔꯝꯕ ꯊꯕꯛ ꯇꯧꯒꯦꯕ꯭ꯔꯣ ꯅꯪꯕꯨꯣ ꯍꯟꯗꯛ
ꯑꯁ ꯊꯕꯛꯁꯨ ꯊꯤꯕ ꯋꯥꯏꯑꯦ ꯊꯕꯛꯗꯣ ꯃꯣꯏꯒꯤꯗꯣ ꯀꯩꯅꯣ ꯑ ꯀꯝꯄꯅꯤꯒꯨꯝꯕ ꯑꯆꯧ ꯑꯆꯧꯕ ꯂꯩꯇꯕꯒꯤꯀꯣ ꯀꯩ ꯍꯥꯏꯁꯤꯔꯥ ꯃꯣꯜꯒꯨꯝꯕꯁꯨ ꯑꯆꯧ ꯑꯆꯧꯕ ꯂꯩꯗꯅ ꯑꯗꯨꯒꯤ ꯊꯕꯛꯇꯣ ꯊꯤꯕ ꯋꯥꯏꯑꯕ
ꯍꯣꯏ ꯍꯣꯏ ꯑꯣ ꯃꯄꯥꯟꯗ ꯊꯣꯛꯀꯦꯕ꯭ꯔꯣ
ꯃꯄꯥꯟꯗ ꯆꯦꯟꯅꯥꯏꯗ ꯆꯠꯂꯦ ꯑꯗꯨ ꯑꯗꯨꯒ ꯂꯥꯁ ꯌꯌꯥꯔꯗ ꯂꯥꯛꯄꯅꯦꯕ
ꯆꯦꯟꯅꯥꯏꯗꯁꯨ ꯌꯥꯝ ꯁꯥꯏꯍꯦ
ꯆꯦꯟꯅꯥꯏꯗ ꯅꯍꯥꯟ ꯆꯠꯂꯒ ꯑꯃꯨꯛ ꯍꯜꯂꯛꯄ
ꯑꯥ
ꯑꯆꯥ ꯃꯤ ꯃꯆꯥꯗꯤ ꯌꯥꯝ ꯀꯣꯏꯏꯅ ꯑꯗꯨꯗꯤ ꯍꯟꯗꯛꯇꯤ ꯀꯥꯏ ꯆꯠꯀꯦꯕ
ꯍꯟ꯭ꯔꯣ ꯈꯪꯗ꯭ꯔꯤꯌꯦꯦ ꯀꯣꯏꯕ ꯅꯠꯇꯦꯍꯦ ꯀꯗꯥꯏꯗ ꯄꯩꯁꯥ ꯇꯥꯕ ꯆꯕꯅꯤꯅ
ꯎꯝ ꯅ ꯒꯧꯋꯥꯍꯥꯇꯤꯗ ꯂꯑꯗꯅ
ꯒꯨꯍꯥꯇꯤꯗ ꯊꯕ ꯌꯥꯝ꯭ꯔꯣ
ꯁꯦꯜꯁꯀꯤꯗꯤ ꯑꯗꯨꯝ ꯐꯪꯒꯅꯤ ꯑꯣꯖꯥ ꯇꯧꯅꯤꯡꯉꯗꯤ ꯑꯣꯖꯥꯗꯤ ꯄꯩꯁꯥ ꯌꯥꯝꯗꯤ ꯍꯟꯗꯛꯇꯦ ꯁꯦꯜꯁꯀꯤ ꯐꯪꯒꯅꯤ ꯀꯣꯑꯣꯔꯗꯤꯅꯦꯇꯔ ꯃꯈꯥ ꯈꯔ ꯃꯆꯥ ꯃꯆꯥ ꯐꯪꯕ ꯌꯥꯏꯦ ꯊꯕꯛ ꯑꯆꯕ ꯍꯥꯏꯕꯁꯤ ꯂꯩꯇꯦꯅ ꯍꯥꯏꯗ꯭ꯔꯕꯥꯠꯈ꯭ꯔꯤꯕ ꯍꯣꯏ ꯍꯥꯏꯗ꯭ꯔꯕꯥꯠ ꯕꯦꯡꯒꯂꯣꯔ ꯊꯣꯛꯂꯒ ꯗꯦꯂꯤꯗꯗꯤ ꯅꯪ ꯄꯥꯔꯠ ꯇꯥꯏꯝꯒꯨꯝꯕ ꯕꯤ ꯄꯤ ꯑꯣ ꯑꯃꯁꯨ ꯂꯩꯕ ꯌꯥꯏ ꯅꯣꯏꯗꯤ ꯅꯨꯄꯤꯅꯤꯅ ꯌꯥꯝ ꯀꯔꯤꯕ ꯁꯦꯂꯦꯛꯇꯤꯞ ꯑꯣꯏꯌꯦꯕ ꯍꯍ ꯈꯜ ꯈꯟ ꯈꯜꯂꯒ ꯊꯕꯛ ꯇꯧꯋꯦꯕ ꯅꯣꯏꯗꯤ
ꯑꯍꯨꯝ ꯍꯨꯝ ꯑꯁꯦꯡꯕ ꯍꯥ ꯍꯥ ꯍ
ꯑꯣꯖꯥꯒꯨꯝꯕꯗꯤ ꯑꯣꯖꯥꯒꯨꯝꯕꯗꯤ ꯈꯨꯟꯗꯁꯨ ꯇꯧꯕ ꯌꯥꯏꯌꯦꯅ ꯈꯨꯟꯗ ꯍꯥꯏꯕꯗꯤ ꯑꯗꯨꯝ ꯑ ꯅꯅꯛ ꯄꯗ
ꯑꯣ ꯑꯁ ꯑꯣꯖꯥꯥꯖꯦ ꯇꯧꯅꯤꯡꯗꯤꯌꯦ ꯑꯩꯗꯤ
ꯀꯔꯝꯕ ꯁꯕꯖꯦꯛ ꯂꯧꯕ꯭ꯔꯥ ꯀꯅꯣꯃ ꯒ꯭ꯔꯦꯖꯨꯋꯦꯁꯟꯗ
ꯑꯣ ꯁꯁ ꯍꯥꯏꯔꯣꯏꯁꯦ ꯑꯍꯨꯡ ꯍꯨꯡ ꯑꯍꯨꯡ ꯍꯨꯡ ꯍꯨꯡ
ꯀꯔꯤꯒꯤꯔꯣ
ꯍꯍ ꯑꯗꯣ ꯍꯧꯖꯤꯛ ꯀꯩꯗꯧꯔ ꯂꯩꯕ꯭ꯔꯥ
ꯈꯪꯗꯦ ꯅꯁꯛꯇꯣ ꯑꯩꯅ ꯑꯩꯒꯤ ꯋꯥꯈꯟꯗ ꯁꯦꯝꯃ ꯂꯩꯔꯤ ꯍꯧꯖꯤꯛ ꯐꯥꯎꯕꯖꯦ
ꯀꯃꯥꯏꯅ
ꯅꯪ ꯗꯤꯝꯄꯜ ꯂꯩꯕ꯭ꯔꯥ
ꯍꯥ ꯍꯥ ꯍ ꯅꯣꯛꯅꯤꯡꯉꯦꯍꯦ
ꯅꯪꯖꯦ ꯗꯤꯝꯄꯜ ꯂꯩꯗꯧ ꯃꯥꯜꯂꯦꯅꯦ ꯑ ꯅꯪ ꯑ ꯅꯪꯁꯦ ꯑꯉꯥꯡꯗꯤ ꯃꯥꯜꯂꯦ ꯈꯪꯗꯦ ꯃꯈꯣꯟ ꯄꯤꯛꯄꯒꯤꯔ ꯀꯣ
ꯑꯉꯥꯡ ꯅꯠꯇꯦꯍꯦ ꯑꯩ ꯑꯩꯒꯤ ꯑꯩꯒꯤ ꯑꯩ ꯈꯣꯟꯗ ꯈꯔ ꯄꯤꯛꯄꯩ ꯑꯣꯏꯔꯝꯒꯅꯤ ꯆꯥꯎ ꯍꯜꯂꯨꯔꯣ ꯑꯗꯨꯗꯤ
ꯆꯥꯎꯍꯜꯂꯣ ꯆꯥꯎꯍꯜꯂꯣ ꯍꯨꯡ ꯍꯨꯡ ꯍꯨꯡ ꯆꯥꯎꯍꯜꯂꯨꯅꯤ ꯌꯦꯡꯒꯦ ꯇꯥꯒꯦꯅꯦ ꯈꯔ
ꯎ ꯍꯨꯡ ꯍꯨꯡ ꯍꯨꯡ ꯍꯥꯏꯔꯛꯑꯣ ꯑꯗꯣ ꯋꯥ ꯍꯥꯏꯔꯛꯑꯣꯅꯣ ꯀꯔꯤꯅ ꯍꯥ ꯍꯍ
ꯑꯠꯁꯥ ꯅꯪ ꯅꯁꯛ ꯐꯖꯕ꯭ꯔꯥ
ꯀꯗꯥꯏꯗꯒꯤ ꯍꯤ ꯍ ꯍꯍ ꯐꯖꯗꯦ ꯐꯖꯗꯦ ꯈꯨꯊꯤ ꯑꯃ ꯇꯧꯔꯤ
ꯐꯖꯔꯝꯅꯤꯅꯪ
ꯐꯖꯗꯦ
ꯎꯝ ꯍꯧꯔꯦꯟ ꯍꯧꯔꯦꯟ ꯌꯦꯡꯒꯦ
ꯑ ꯀꯥꯏꯗ ꯌꯦꯡꯗꯣꯏꯅꯣ ꯍꯥ ꯍꯥ ꯍꯥ ꯍꯥ
ꯑꯩ ꯑꯩ ꯑꯩ ꯍꯣꯔꯦꯟ ꯍꯥꯏꯔꯛꯀꯦ
ꯑꯍꯥ ꯍꯥ ꯑꯍꯥ ꯍꯥ ꯍꯥ ꯍꯥ ꯍꯥ ꯀꯅꯥ ꯀꯅꯥ ꯂꯩꯔꯤꯅꯣ ꯅꯣꯏꯗꯤ
ꯑꯩꯗꯤ ꯑꯩꯒꯤ ꯔꯨꯝꯗꯗꯤ ꯍꯧꯖꯤꯛ ꯍꯧꯖꯤꯛ ꯏꯊꯟꯗ ꯂꯩꯗ ꯑꯗꯣ ꯑꯈꯣꯏ ꯂꯩꯃꯤꯟꯅꯕ ꯍꯥꯏꯕꯁꯦ ꯑꯗꯨꯝ ꯌꯨꯝ ꯑꯥ ꯑꯥ ꯕꯤꯜꯗꯤꯡ ꯑꯃꯗ ꯂꯩꯕ ꯑꯈꯣꯏ ꯃꯤ ꯑꯍꯨꯝ ꯂꯩꯌꯦ
ꯑꯣ ꯑ‌ꯣ ꯔꯨꯝ ꯑꯃꯗ ꯅꯊꯟ ꯂꯩꯕ꯭ꯔꯣ
ꯍꯣꯏ ꯔꯨꯝ ꯃꯆꯥꯅꯤꯗꯥ ꯑꯗꯨꯝ ꯁꯤꯡꯒꯜꯒꯤꯅꯤꯗ
ꯑꯣ
ꯅꯪꯗꯤ ꯌꯨꯝꯗ ꯂꯩꯔꯗꯤ ꯐꯦꯃꯤꯂꯤꯒ ꯂꯩꯔꯝꯅꯤꯅ
ꯎꯝ
ꯎꯝ
ꯅꯪꯗꯤ ꯀꯥꯏꯗꯒꯤꯅꯣ
ꯑꯩꯁꯦ ꯁꯦꯅꯥꯄꯇꯤꯗꯒꯤ
ꯑꯣ
ꯂꯥꯞꯇꯕꯅꯤꯗ
ꯂꯥꯞꯇꯦ ꯍꯨꯡ ꯍꯨꯡ ꯍꯨꯡ
ꯊꯦꯡꯅꯕ ꯌꯥꯔꯅꯤꯗ
ꯍꯥ ꯍꯥ ꯍꯥ ꯍꯥ ꯍꯥ ꯍꯍ ꯍꯍ
ꯊꯦꯡꯅꯅꯤꯡꯕ꯭ꯔꯣ
ꯑꯩ ꯀꯩꯅꯣ ꯀꯔꯝ ꯀꯥꯟꯅꯔ ꯍꯧꯖꯤꯛꯀꯥꯟꯦ ꯂꯥꯁ ꯌꯔ ꯑꯣꯏꯔꯎꯅꯦ ꯁꯦꯅꯥꯄꯇꯤꯗ ꯂꯥꯛꯑꯦ
ꯁꯨꯅꯥꯄꯇꯤꯗ ꯂꯥꯛꯑꯒꯥ
ꯁꯦꯅꯄꯇꯤꯗ ꯂꯥꯛꯑꯦ ꯑꯗꯨꯒ ꯑꯃꯨꯛꯍꯜꯂꯦ ꯁꯨꯝ ꯀꯣꯏꯕꯅꯤꯗ ꯌꯦꯡꯒꯦ ꯍꯥꯏꯔꯒ ꯑꯋꯥꯁꯨ ꯆꯠꯇ꯭ꯔꯤꯌꯦ ꯑꯗꯨꯒꯤ
ꯀꯣꯏꯒꯗꯕꯅꯤꯅꯦ ꯃꯤꯁꯤꯗꯤ ꯄꯨꯟꯁꯤ ꯑꯃꯈꯛꯇꯅꯦ ꯅꯣꯏ ꯂꯨꯍꯣꯡꯈ꯭ꯔꯗꯤ ꯑꯃꯨꯛꯀ ꯅꯣꯏꯗꯤ ꯀꯣꯏꯕꯁꯨ ꯌꯥꯔꯣꯏ
ꯑꯗꯨꯅꯦ ꯑꯗꯨ ꯀꯣꯏꯗ꯭ꯔꯗꯤ ꯌꯥꯔꯣꯏ ꯀꯣꯏꯒꯅꯤ
ꯁꯤꯅꯥꯕꯨꯊꯤꯗ ꯂꯥꯛꯑꯒ ꯀꯣꯏꯕ ꯀꯥꯟꯗ ꯑꯩꯕꯨꯁꯨ ꯀꯥꯎꯔꯒ ꯀꯣꯏꯃꯤꯟꯅꯔꯁꯦ
ꯑ
ꯅꯪ ꯆꯍꯤ ꯀꯨꯟ ꯀꯨꯟ ꯃꯉꯥ ꯍꯦꯟꯈ꯭ꯔꯕ
ꯍꯦꯟꯈ꯭ꯔꯦ ꯏꯆꯦꯅꯦ ꯏꯆꯦꯅꯦ ꯀꯔꯤ ꯍꯥꯕ
ꯀꯨꯟꯊ꯭ꯔꯥꯗꯤ ꯌꯥꯎꯗ꯭ꯔꯤꯀꯣ
ꯑꯣꯒꯤ ꯌꯎꯗ꯭ꯔꯤ
ꯑꯠꯆꯥ ꯃꯔꯛꯇ ꯂꯩꯔꯤꯕ꯭ꯔꯣ ꯑꯗꯨ ꯑꯗꯨ ꯃꯔꯛꯇ
ꯑꯥ
ꯑꯆꯥ ꯑꯗ ꯏꯗꯤ ꯃꯅꯥꯏꯗ
ꯅꯪꯁꯨꯔꯥ
ꯎꯝ
ꯑꯗꯨ ꯑꯩꯕꯨꯗꯤ ꯏꯆꯦ ꯀꯧꯀꫭ
ꯑꯩꯅꯦꯕꯣ ꯍꯜꯂꯝꯒꯅꯤꯍꯦ
ꯑꯩꯅ ꯍꯜꯂꯧꯅꯤ ꯑꯩꯅ ꯑꯩꯅ
ꯑꯩ ꯅꯨꯄꯤ ꯑꯅꯤꯔꯛ ꯊꯤꯔꯒ ꯑꯩꯗꯤ ꯀꯥꯏꯅꯥ ꯂꯩꯔꯦ
ꯅꫭꯛꯅꯤꯡꯉꯦ
ꯐꯥꯏ ꯇꯧꯕꯅꯤꯗ ꯄꯅꯦ ꯊꯤꯗ ꯊꯤꯗ ꯀꯩꯅꯅꯥꯖ ꯀꯥꯏꯩꯅꯗ꯭ꯔꯔꯤꯗꯥ ꯅꯨꯄꯤ ꯀꯣꯏꯗꯕꯅꯤꯅ ꯀꯥꯏꯗꯦ ꯀꯥꯏꯅꯒꯗ꯭ꯔꯥ ꯅꯠꯇ꯭ꯔꯣ ꯅꯨꯄꯤ ꯊꯤꯗꯕꯅꯤꯅ
ꯑꯁ ꯀ ꯑꯦ ꯀꯩꯅꯣ ꯀꯣꯏꯔꯒ ꯀꯩꯅꯥꯗꯕꯩ ꯑꯣꯏꯔꯝꯒꯅꯤ ꯍꯧꯖꯤꯛꯀꯥꯟꯒꯤꯁꯦ ꯀꯩꯅꯣ ꯅꯨꯄꯥꯁꯤꯡꯁꯨ ꯀꯩꯅꯣ ꯄꯤ ꯀꯣꯏꯗꯕ ꯑꯗꯨ ꯂꯩꯇꯕꯅꯤꯔ
ꯅꯨꯄꯤꯕꯨꯗꯤ ꯅꯨꯄꯥꯅꯤꯅ ꯋꯥꯔꯤ ꯁꯥꯗꯅ ꯅꯨꯄꯤꯁꯨ ꯅꯨꯄꯤꯅꯤ ꯍꯥꯏꯅ ꯁꯥꯏꯑꯗ ꯍꯗꯞꯦ
ꯑꯦ ꯁꯥꯕꯗꯕ ꯅꯠꯇꯦꯕ ꯅꯠꯇꯦ ꯁꯥꯗꯦ ꯏꯃꯥꯟꯅꯕꯤꯈ ꯑꯩ ꯁꯥꯗꯦ
ꯅꯪ ꯅꯪꯅꯤ ꯁꯥꯕ
ꯀꯩꯅꯣ ꯏꯃꯥꯟꯅꯕꯁꯤꯡꯕꯨ ꯑꯗꯨꯝ ꯄꯪꯁꯥ ꯁꯥꯏꯗ
ꯑꯆꯥ ꯅꯃꯥꯟꯅꯄ ꯀꯦ ꯈꯪꯉꯤꯅꯦ ꯈꯪꯉꯤꯅꯦ
ꯏꯃꯥꯟꯅꯕꯅꯦ ꯏꯅꯥꯟꯅ ꯎꯄꯥꯒꯤ ꯃꯅꯥ ꯃꯃꯥꯟꯅꯕ ꯑꯗꯨ ꯑꯩꯒꯤꯁꯨ ꯏꯃꯥꯟꯅꯕ ꯑꯣꯏꯕꯀꯣ
ꯑꯆꯥ ꯑꯗꯨꯗ ꯅꯪꯗꯤ ꯑꯍꯟ ꯄꯥꯝꯕ꯭ꯔꯣ ꯑꯉꯥꯡ ꯄꯥꯝꯕ꯭ꯔꯣ ꯑꯉꯥꯡ ꯇꯅꯪꯗꯤꯉ
ꯑꯩꯉꯣꯟꯗꯒꯤ ꯑꯉꯥꯡ ꯀꯗꯥꯏꯗꯒꯤ
ꯑꯗꯨꯗꯤ ꯑꯍꯥꯟ ꯄꯥꯝꯕ꯭ꯔꯣ
ꯑꯥ ꯑꯩꯗꯤ ꯑꯉꯥꯡ ꯑꯉꯥꯡ ꯃꯄꯥꯝꯅꯤꯗ
ꯅꯪ ꯅꯪꯒꯤ ꯕꯦꯁꯇꯦ
ꯈꯪꯗꯦ ꯑꯗꯨꯕꯨ ꯑꯗꯨꯕꯨ ꯑꯩꯗꯤ ꯑꯩ ꯑꯩꯉꯣꯟꯗ ꯑꯗꯨꯒꯤ ꯈꯔ ꯑꯉꯥꯡ ꯑꯣꯏꯔꯗꯤ ꯀꯩꯅꯣ ꯑꯩꯉꯣꯟꯗ ꯉꯥꯏ ꯇꯧꯔꯣꯏꯗ꯭ꯔꯣ ꯑꯗꯨꯒꯤ
ꯇꯧꯔꯨꯏꯦ ꯅꯣꯏ ꯅꯨꯄꯤꯁꯤꯡꯁꯦ ꯅꯤꯡꯉꯥꯏꯒꯅꯤꯉꯥꯏ ꯈꯛꯇ ꯈꯔ ꯇꯧꯕ ꯂꯩꯔꯦ ꯈꯪꯗ꯭ꯔꯦꯅꯦ ꯀ꯭ꯔꯤꯔꯥ
ꯅꯨꯃꯤ ꯅꯨꯃꯤꯅꯤꯗ
ꯑꯩꯅ ꯋꯥꯔꯤ ꯅꯍꯥꯟ ꯁꯥꯈꯤꯕꯗ ꯑꯩꯅ ꯈꯪꯈꯤꯕ ꯃꯥꯗꯤ ꯅꯨꯄꯤꯅ ꯀꯔꯤꯒꯤ ꯑꯍꯟ ꯌꯦꯡꯕ ꯍꯥꯏꯔꯒ ꯑꯩꯈꯣꯏꯅ ꯅꯨꯄꯤꯅ ꯁꯨꯃꯥꯏꯅ ꯍꯥꯏꯔꯛꯑꯦꯕ ꯑꯩꯈꯣꯏꯅ ꯅꯤꯡꯉꯥꯏ ꯇꯧꯕꯗ ꯑꯍꯟꯁꯤꯡꯗꯤ ꯒꯌꯥꯦꯟ ꯇꯥꯏꯗꯅ ꯁꯤ ꯑꯗꯨꯒ ꯑꯉꯥꯡ ꯀꯔꯤ ꯀꯣꯏꯅꯤꯡꯗꯕ꯭ꯔꯥ ꯍꯥꯏꯔꯒ ꯑꯉꯥꯡꯁꯤꯗꯤ ꯅꯤꯡꯉꯥꯏ ꯇꯧꯋꯤꯅꯦ ꯁꯤꯅꯤꯅꯦ
ꯑꯁ ꯅꯨꯄꯥꯗꯤ ꯅꯨꯄꯥ ꯈꯔ ꯑꯉꯥꯡ ꯑꯣꯏꯔꯤꯗꯤ ꯎ ꯈꯔ ꯅꯤꯡꯉꯥꯏꯇꯧꯕꯒꯨꯝ ꯇꯧꯗ꯭ꯔꯣ
ꯇꯧꯕꯗꯤꯍꯦ ꯅꯨꯄꯤ ꯈꯛꯇꯅꯦ ꯅꯤꯡꯉꯥꯏ ꯇꯧꯕꯗꯤ
ꯇꯧꯕꯅꯦ ꯃꯆꯤꯟ ꯊꯤꯕ
ꯇꯧꯗꯦꯍꯦ
ꯇꯧꯅꯤ ꯀꯣꯏ ꯈꯪꯉꯦ ꯑꯩ ꯈꯪꯕ ꯌꯥꯎꯋꯦ ꯑꯩꯒꯤ ꯅꯪꯕꯨ ꯅꯪꯕꯨ ꯅꯠꯇꯦꯕ ꯑꯗꯣ ꯑꯩꯒꯤ ꯏꯃꯥꯟꯅꯕꯤ ꯑꯃ ꯀꯩꯅꯣ ꯃꯥꯁꯦ ꯃꯉꯣꯟꯗꯒꯤ ꯈꯔ ꯑꯉꯥꯡ ꯑꯣꯏꯕ ꯀꯕꯨ ꯀꯣ
ꯃꯣꯏꯅꯤꯗꯤ ꯀꯥꯏꯅꯈ꯭ꯔꯦ ꯑꯗꯣ ꯑꯗꯨ ꯃꯇꯝꯗ ꯈꯪꯉꯦꯕ ꯈꯔ ꯑꯁ ꯅꯤꯡꯉꯥꯏ ꯇꯧꯔ ꯂꯩꯕꯗꯨꯕꯨ ꯑꯁ
ꯎꯝ ꯀꯃꯥꯏꯅ ꯍꯅꯤꯡꯉꯥꯏ ꯇꯧꯕ꯭ꯔꯣ ꯕꯦꯕꯤ ꯑꯥꯏꯁ ꯀ꯭ꯔꯤꯝ ꯄꯥꯝꯃꯤ ꯀꯅ ꯍꯥꯏꯗꯧ ꯃꯥꯜꯂꯤ ꯑꯗꯨ ꯅꯪꯅ ꯅꯤꯡꯉꯥꯏ ꯇꯧꯕ ꯅꯪ ꯈꯪꯉꯛꯏꯕꯗꯨ
ꯈꯪꯗꯦ ꯑꯗꯨꯝ ꯆꯞꯄꯦꯠ ꯆꯠꯄꯦꯠ ꯑꯗꯨꯝ ꯇꯧꯒ ꯑꯗꯨꯒꯤ
ꯑ ꯅꯨꯄꯤꯁꯤꯗꯤ ꯅꯤꯡꯉꯥꯏ ꯅꯤꯡꯉꯥꯏ ꯄ꯭ꯊꯤꯕꯤꯗ ꯅꯤꯡꯉꯥꯏ ꯂꯩꯇꯇꯩꯗꯤ ꯅꯨꯡꯉꯥꯏ
ꯅꯨꯄꯤꯗꯤ ꯇꯧꯒꯗꯕꯅꯦ ꯅꯨꯄꯥ ꯅꯨꯄꯥꯗꯤ ꯇꯧꯗ꯭ꯔꯁꯨ ꯌꯥꯏꯑꯦ ꯅꯨꯄꯤꯅ ꯇꯧꯎꯗꯧꯅꯦꯕ
ꯑꯗꯨꯅ ꯅꯨꯄꯤꯅ ꯀꯔꯤꯗ ꯅꯤꯡꯉꯥꯏ ꯇꯧꯒꯗꯕ꯭ꯔꯥ ꯍꯥꯏꯔꯛꯑꯣꯅꯦ ꯑꯩ ꯒ꯭ꯌꯥꯟ ꯇꯥꯗꯕ ꯑꯃ ꯌꯥꯎꯋꯤꯅꯦ ꯅꯨꯄꯤꯅ ꯅꯤꯡꯉꯥꯏ ꯇꯧꯕꯗ ꯀꯔꯤꯐꯕ ꯂꯩꯕ꯭ꯔꯣꯕ
ꯐꯩꯁꯤꯗꯤ ꯑ ꯀꯔꯤ ꯍꯥꯏꯁꯤꯔꯥ ꯃꯥꯒꯤ ꯃꯥꯒꯤ ꯑ ꯃꯥꯒꯤ ꯀꯣꯏꯅꯕ ꯃꯃꯥꯡꯗ ꯅꯤꯡꯉꯥꯏꯇꯧꯔꯗꯤ ꯉꯥꯏꯇꯧꯕꯁꯨ ꯀꯩꯅꯣ ꯐꯖꯕ ꯂꯩꯌꯦꯅ ꯑꯗꯨꯒꯤ ꯑꯗꯨꯒꯤꯁꯨ ꯅꯤꯡꯉꯥꯏꯇꯧꯕ ꯑꯣꯏꯔꯛꯅꯦ ꯑꯗꯨꯒ ꯎꯝ ꯑ ꯑꯗ ꯈꯪꯗꯦ ꯑꯇꯣꯞꯄꯗꯤ ꯀꯔꯤ ꯈꯪꯗꯦ ꯑꯩ
ꯅꯪ ꯅꯪꯁꯨ ꯅꯪꯁꯨꯣ ꯑꯩ ꯑꯦꯖꯨꯝ ꯇꯧꯔꯔꯣꯏꯒꯦ ꯅꯪ ꯅꯨꯄꯥ ꯀꯌꯥ ꯀꯣꯏꯈ꯭ꯔꯒꯦ
ꯅꯨꯄꯥ ꯌꯥꯎꯋꯦ ꯀꯣꯏꯕ ꯀꯣꯏꯕ ꯅꯨꯡꯉꯥꯏꯇꯧ
ꯑꯁ ꯑꯁꯦꯡꯕꯨꯔꯣ
ꯆꯦꯡꯦꯡ ꯃꯥ
ꯑꯗꯨꯗ ꯅꯪꯅ ꯍꯥꯏꯕꯗꯤ ꯅꯪꯅ ꯌꯥꯝ ꯅꯨꯡꯁꯤꯅ ꯅꯨꯡꯁꯤ ꯆꯅꯅ ꯀꯣꯏꯈꯤꯕ ꯀꯌꯥ ꯂꯩꯒꯦ
ꯅꯨꯡꯁꯤ ꯆ ꯌꯥꯝ ꯅꯨꯡꯁꯤꯕ꯭ꯔꯣ
ꯍꯣꯏ
ꯌꯥꯝ ꯅꯨꯡꯁꯤꯔꯣ ꯈꯪꯗꯗ
ꯑꯅꯤ
ꯅꯠꯇꯦ ꯑꯅꯤ ꯁꯨꯗꯦ ꯀꯥꯏꯗꯦ ꯑꯅꯤꯕꯨ ꯑꯗꯨꯝ ꯅꯨꯡꯁꯤꯔ ꯂꯩꯒꯦꯔꯣ
ꯑ
ꯪ ꯅꯪ ꯁꯤꯗꯤ ꯑꯩ ꯒꯌꯥꯟ ꯇꯥꯗꯕ ꯑꯃ ꯌꯥꯎꯏ ꯑꯃ ꯀꯣꯏꯔꯒ ꯑꯃꯨꯛꯀ ꯑꯃ ꯑꯩ ꯑꯗꯨꯗꯤ ꯑꯩ ꯒ꯭ꯌꯥꯟ ꯇꯥꯗꯦ ꯍꯥꯏꯔꯛꯑꯣ
ꯑꯃꯕꯨ ꯆꯥ